ꯍꯜꯂꯣ
ꯇꯥꯏꯌꯦ ꯇꯥꯏꯌꯦ ꯇꯥꯏ
ꯀꯩꯗꯧꯔꯤꯅꯣ
ꯍꯦ ꯍꯦ ꯍꯦ
ꯀꯩꯅꯣ ꯅꯣꯛ ꯀꯔꯤꯁꯤꯅ
ꯍꯦ ꯍꯦ ꯌꯥꯝꯅ ꯅꯧꯅꯤꯡꯕ ꯑꯃ ꯐꯥꯎꯕ
ꯑ ꯊꯥꯠ ꯊꯥꯖꯗꯅ ꯅꯪꯁꯨ ꯅꯣꯛꯏꯍ ꯑꯩꯈꯣꯏꯁꯨ ꯍꯧꯖꯤꯛ ꯍꯧꯖꯤꯛꯅ ꯂꯥꯛꯄꯅꯦ ꯃꯨꯠꯂꯒ ꯂꯩꯕ
ꯑꯩꯈꯣꯏ ꯍꯧꯖꯤꯛ ꯅꯪ ꯂꯣꯏꯁꯤꯟꯈ꯭ꯔꯁꯦ ꯍꯥꯏꯕꯗꯨꯗ ꯃꯨꯠꯈ꯭ꯔꯦ
ꯑꯁ ꯃꯥꯏꯁꯦ ꯍꯟꯗꯛ ꯏꯝꯐꯥꯜꯁꯨ ꯔꯤꯒꯨꯂꯔ ꯇꯧꯗꯦꯗ
ꯎꯝ ꯈꯪꯗ꯭ꯔꯦꯅꯦ ꯇꯧꯔꯤꯁꯦ
ꯑ ꯍꯥꯎꯗ꯭ꯔꯤ
ꯑ ꯑ
ꯇꯞꯅ ꯇꯞꯅ ꯇꯧꯔꯒ ꯆꯥꯛ ꯆꯥꯕ ꯂꯣꯏꯔꯒ ꯕꯣꯜ ꯆꯞ ꯆꯥꯅ ꯌꯦꯡꯉꯒ ꯁꯨꯏꯗꯣ ꯂꯤꯁꯤꯡ ꯀꯌꯥꯒꯤꯒꯨꯝꯕ ꯂꯧꯔꯗꯤ ꯀꯣꯟꯅꯒꯅꯤ
ꯎꯝ ꯈꯪꯗꯦ ꯑꯍꯨꯝ ꯃꯔꯤꯒꯤ ꯍꯥꯏꯕꯅꯦ ꯃꯥ ꯃꯈꯪꯅꯕ ꯂꯥꯏꯟ ꯂꯧꯔꯤ ꯍꯥꯏ ꯄꯏ
ꯑꯁ ꯑꯍꯨꯝ ꯃꯔꯤꯗꯤ ꯄ ꯄꯤꯛꯅꯤꯗ
ꯄꯤꯛ ꯀꯁꯨ ꯐꯥꯗꯤ ꯐꯅꯦ ꯈꯪꯗꯦ ꯃꯥ ꯂꯥꯏꯟ ꯂꯥꯏꯟ ꯂꯧꯕ ꯃꯥꯜꯂꯦ
ꯍꯨꯏ ꯃꯆꯥꯗ ꯂꯤꯁꯤꯡ ꯑꯅꯤ ꯌꯥꯎꯔꯕꯅꯦ ꯑꯗꯨꯃꯩ ꯃꯣꯟꯗꯗꯤ
ꯑꯥ ꯑꯗꯣ ꯂꯥꯏꯟꯗꯣ ꯑꯩꯈꯣꯏ ꯌꯦꯡꯕꯗꯁꯨ ꯈꯨꯕꯤ ꯌꯥ
ꯑꯥ ꯑꯩꯈꯣꯏ ꯃꯤ ꯌꯥꯝꯗꯤ ꯌꯥꯝꯒꯅꯤ
ꯇꯔꯥꯒꯨꯝꯕ ꯐꯥꯒꯗ꯭ꯔꯅ ꯈ ꯈꯜꯂꯦꯕ
ꯑꯩꯈꯣꯏ ꯑꯅꯤ ꯂꯩꯔꯦ ꯒꯩꯂꯥꯊꯥꯎꯂꯣꯡ ꯄꯀꯣꯏ ꯗꯤꯟꯆ꯭ꯨ ꯊꯣꯏꯕ
ꯖꯦꯡ
ꯆꯦꯡ
ꯌꯥꯎꯒꯗ꯭ꯔꯣ ꯌꯥꯎꯒꯗꯕ ꯃꯥꯟꯗꯦꯗ ꯃꯅꯥꯎꯅꯨꯄꯥꯁꯨ ꯂꯩ ꯑꯅ ꯃꯣꯏꯗ ꯇꯧꯔꯗꯤ
ꯌꯨꯝꯗꯣ ꯍꯣꯏ ꯑꯗꯨꯗꯨꯅ ꯈꯔ ꯐ꯭ꯔꯤꯗꯤ ꯑꯣꯏꯔꯦ
ꯖꯒꯥꯁꯨ ꯆꯥꯎꯋꯦꯕ ꯄꯋꯥꯒꯤꯗ ꯇꯧꯔꯗꯤ ꯃꯥꯒꯤ ꯑꯅꯛꯄ ꯌꯨꯝꯗꯁꯨ ꯃꯤ ꯑꯅꯤ ꯂꯩꯕꯅꯦꯕ ꯑꯃꯨꯛ
ꯍꯣꯏ
ꯃꯣꯏꯒ ꯑꯃꯨꯛ ꯇꯧ ꯇꯧꯖꯤꯜꯂꯗꯤ
ꯀꯩꯂꯥꯗꯅ ꯐꯩꯗꯤ ꯐꯩꯗ
ꯅꯪꯁꯨ ꯍꯤꯗꯥꯛ ꯄꯥꯏꯕ꯭ꯔꯣ
ꯑꯩꯁ ꯍꯤꯗꯥꯛ ꯄꯥꯏꯗꯦ
ꯍꯤꯗꯥꯛꯁꯨ ꯇꯧꯅꯤꯡꯕꯒꯤꯅꯤꯕꯥ ꯂꯥ ꯈꯣꯏꯗ ꯇꯧꯔꯗꯤ ꯃꯥ ꯀꯅꯥꯅꯣ ꯃꯥꯒ ꯂꯩꯃꯤꯟꯅꯕꯅꯤꯅꯀꯣ
ꯑꯣ
ꯅꯅꯥꯎ ꯅꯨꯄꯥꯒ ꯂꯩꯃꯤꯟꯅꯕꯅꯤ ꯅ ꯇꯧꯕ ꯅꯨꯡꯉꯥꯏꯔꯣꯏ
ꯈꯪꯗ꯭ꯔꯦ ꯏꯅꯥꯎ ꯅꯨꯄꯥꯒꯁꯨ ꯇꯧꯔꯝꯃꯗꯤ
ꯇꯧꯃꯤꯟꯅꯕꯗꯣ ꯅꯨꯡꯉꯥꯏꯔꯣꯏꯅꯀꯣ
ꯑꯗꯨꯅꯦ
ꯅꯠꯇ꯭ꯔꯗꯤ ꯃꯣꯏꯗ ꯈ꯭ꯋꯥꯏꯗ ꯐꯒꯗꯕꯅꯦ
ꯎꯝ ꯈꯜꯂꯁꯦ ꯅꯥꯏꯟꯇꯤꯟꯗ ꯅꯠꯇ꯭ꯔꯣ
ꯑꯥ
ꯆꯥꯝꯃꯔꯤ ꯑ ꯂꯤꯁꯤꯡ ꯃꯔꯤ ꯑꯣꯏꯔꯗꯤ ꯀꯌꯥ ꯀꯌꯥ ꯄꯥꯔꯅꯤ ꯗꯤꯚꯥꯏꯗꯦꯠ ꯕꯥꯏ ꯑ ꯀꯩꯅꯣ ꯑꯣꯏꯔꯗꯤ
ꯏꯠ ꯅꯠꯇ꯭ꯔꯣ ꯍꯣꯏꯗꯣ
ꯑꯥ ꯏꯠ ꯍꯥꯏꯔꯤꯁꯤꯅꯦ ꯇꯔꯥ ꯇꯔꯥꯗꯤ ꯌꯥꯎꯒꯗꯕꯗꯤ ꯃꯥꯜꯂꯦ ꯑꯗꯣ ꯏꯠ ꯅꯤꯄꯥꯟ ꯍꯥꯏꯔꯁꯦ
ꯎꯝ
ꯅꯤꯄꯟ ꯇꯧꯔꯗꯤ ꯃꯉꯥ ꯃꯉꯥ ꯀꯣ ꯑ ꯆꯥꯃꯉꯥ ꯆꯥꯃꯉꯥ ꯆꯥꯃꯉꯥ ꯆꯥꯃꯉꯥ ꯍꫭꯏ ꯆꯥꯝꯉꯥ ꯆꯥꯝꯉꯥꯥꯗꯤ ꯊꯣꯛꯄ ꯇꯥꯕ
ꯎꯝ ꯎꯝ
ꯌꯥꯝꯃꯗꯤ ꯂꯦꯝꯒꯅꯤꯗ ꯑꯁ ꯑꯗꯣ ꯑꯁ ꯈꯜꯂꯨꯔꯒꯗꯤ ꯄꯩꯁꯥꯗꯤ ꯂꯩꯗꯤ ꯂꯩꯇꯦꯅꯦ ꯆꯥꯝꯃꯉꯥ ꯆꯥꯝꯃꯉꯥ ꯊꯣꯛ ꯍꯟꯗꯛꯁꯦ ꯈꯔ ꯀꯩꯅꯣ ꯇꯧꯋꯦꯕ ꯑꯗꯣ ꯃꯣꯏ ꯍꯤꯗꯥꯛ ꯄꯥꯏꯕꯒꯤ ꯑꯃꯨꯛ ꯈꯔ ꯍꯩꯖꯤꯟꯒꯅꯤ ꯑꯗꯨ ꯑꯣꯏꯔꯗꯤ ꯆꯥꯇ꯭ꯔꯨꯛ ꯆꯥꯇ꯭ꯔꯦꯠ ꯆꯪꯉꯅꯤꯕ
ꯎꯝ ꯄꯥꯏꯔꯁꯨ ꯌꯥꯕꯅꯦ
ꯑꯗꯨ ꯑꯣꯏꯔꯗꯤ ꯂꯩꯇ꯭ꯔꯦ
ꯑꯁ ꯐꯣꯟ ꯁꯤꯀꯦꯟ ꯍꯦꯟ ꯇꯔꯥꯃꯥꯊꯣꯏ ꯇꯔꯥꯅꯤꯊꯣꯏ ꯋꯥꯏꯗ ꯈꯔ ꯐꯕ ꯂꯩꯔꯗꯤ ꯍꯥꯏꯕꯤꯔꯛꯎꯀꯣ
ꯍꯣꯏ ꯍꯣꯏ ꯑꯩꯁꯨ ꯇꯔꯦꯠꯀꯤ ꯂꯧꯋꯦ ꯍꯟꯗꯛ
ꯔꯦꯝ ꯀꯌꯥꯗ ꯂꯩꯕ꯭ꯔꯥ ꯐꯥꯏꯚ ꯖꯤꯔ
ꯑ ꯑꯦꯠ ꯐꯤꯐꯇꯤ ꯑꯦꯠ ꯑꯦꯠ ꯔꯦꯝ ꯇꯨ ꯐꯤꯐꯇꯤ ꯁꯤꯛꯁ ꯑꯦꯠꯚꯥꯏꯇ ꯑꯥ
ꯀꯥꯏꯗ ꯂꯧ ꯀꯥꯏꯗꯒꯤ ꯂꯧꯕ꯭ꯔꯥ
ꯑꯩꯒꯤ ꯀꯖꯤꯟꯗꯒꯤ ꯂꯧꯕꯒꯤꯅꯤꯗ
ꯑꯥ ꯑꯥ
ꯏꯁꯄꯤꯀꯔꯗꯤ ꯈꯔ ꯅꯨꯡꯉꯥꯏꯇꯕꯀꯣ ꯕꯣꯂꯨꯝ
ꯎꯝ
ꯑꯜꯗꯤ
ꯑꯗꯣ ꯏꯁꯇꯣꯔꯗ ꯅꯍꯥꯟ ꯌꯦꯡꯉ ꯆꯠꯄ ꯑꯗꯨ
ꯐꯤꯐꯇꯤꯟꯗꯒꯤ ꯍꯧꯕ ꯇꯔꯥꯒꯤꯁꯨ ꯑꯗꯨꯝ ꯂꯩꯗꯤ ꯂꯩꯕꯅꯤꯅꯦ ꯏꯁ꯭ꯇꯣꯔ ꯑꯃꯈꯛꯇ ꯌꯦꯡꯉꯅꯨ
ꯎꯝ
ꯂꯩꯕꯅꯤꯗ
ꯍꯣꯏ ꯇꯥꯒꯦꯀꯣ
ꯎꯝ
ꯃꯥꯒꯤ ꯐꯣꯟꯗꯣ ꯌꯥꯗ꯭ꯔꯦ ꯑꯝꯇ ꯌꯦꯡꯕꯤꯌꯣ ꯑꯦꯂꯚꯦꯟ ꯇꯨꯌꯦꯦꯜꯞꯀꯤ ꯔꯦꯟꯖꯇꯅ ꯍꯥꯏꯔꯛꯄ
ꯑꯥ ꯎ ꯇ ꯀꯩꯗ
ꯅꯪꯒꯤ ꯐꯣꯟ ꯅ ꯁꯤꯌꯔ ꯇꯥꯕꯗꯣ ꯌꯥꯗꯕ꯭ꯔꯣ ꯑꯗꯨꯗꯒꯤ
ꯀꯩꯂꯥ ꯑꯃꯨꯛ ꯄꯥꯏꯕꯗꯣ ꯑꯗꯨꯅꯦ ꯍꯧꯖꯤꯛ ꯄꯥꯏꯔꯤꯗꯣ ꯑꯩꯒꯤꯅꯦ ꯑꯩꯒꯤꯗꯨꯅꯦ ꯇꯥꯕꯗꯨꯅꯦ
ꯑꯣ ꯑꯣ
ꯎ
ꯃꯥ ꯁꯦꯝꯃꯒ ꯄꯥꯏꯕ꯭ꯔꯣ
ꯑꯥ
ꯑꯣ
ꯃꯥꯁꯨ ꯌꯥꯝ ꯄꯪꯉꯅꯦ ꯂꯤꯁꯤꯡ ꯃꯉꯥ ꯆꯪꯉꯅꯦ ꯁꯦꯝꯕꯗ
ꯑꯁ ꯑꯁꯨ ꯀꯣ
ꯍ
ꯁꯤꯦꯡꯃꯥ ꯁꯦꯡꯃꯥ ꯌꯥꯗꯕꯗꯣ ꯍꯧꯖꯤꯛꯁꯦ ꯃꯔꯛ ꯃꯔꯛꯇ ꯑꯗꯨꯝ ꯕ꯭ꯂꯔ ꯆꯠꯂꯦ ꯍꯥꯏ
ꯑꯁ ꯏꯁꯤꯡ ꯃꯉꯥ ꯆꯪꯕꯗꯤ ꯅꯨꯡꯉꯥꯏꯇꯦꯍꯦ
ꯃꯉꯥꯗꯤ ꯁꯨꯗꯕ ꯃꯥꯜꯂꯦ ꯃꯔꯤꯒ ꯆꯥꯃꯥ ꯑꯣꯏ ꯍꯥꯏ
ꯑꯣ
ꯆꯥꯝꯃꯉꯥ ꯈꯛꯇ ꯉꯥꯏꯔꯦ ꯃꯉꯥ ꯁꯨꯅꯕ
ꯍꯦꯟꯃꯟꯗ꯭ꯔꯣ ꯃꯥ ꯁꯦꯝꯕ ꯑꯃ ꯃꯥꯟꯗꯣ
ꯌꯥꯝ ꯅꯣꯛꯅꯤꯡꯕꯅꯤꯅꯦ ꯕꯦꯛ ꯕꯦꯛ ꯄꯦꯅꯦꯜꯗꯨꯁꯨ ꯃꯥꯅ ꯁꯤꯟꯕ
ꯑꯣ
ꯑꯗꯨ ꯁꯤꯟꯕꯗꯣ ꯀꯂꯔ ꯇꯣꯉꯥꯟꯕꯗ ꯑꯃꯨꯛ ꯁꯤꯟꯕ
ꯀꯂꯔ ꯑꯅꯤ ꯊꯣꯛꯈ꯭ꯔꯦ ꯍꯧꯖꯤꯛ ꯀꯦꯃꯦꯔꯥꯒꯤ ꯔꯣꯝꯗꯗꯤ ꯀꯩꯅꯣ ꯕ꯭ꯂꯨ ꯑꯣꯏꯕꯅꯦꯕ
ꯑ
ꯑꯗꯨꯒ ꯑꯃ ꯑꯃꯨꯛ ꯅꯝꯝꯕꯗꯅ ꯕ꯭ꯂꯦꯛ ꯑꯣꯏꯕ
ꯎ
ꯃꯥ ꯁꯤꯟꯕꯗꯣ
ꯅꯪꯉꯥꯏꯍꯦ
ꯑ ꯏꯁꯀꯣꯂꯔꯁꯤꯞ ꯑꯗꯨꯝ ꯆꯪꯕꯅꯤꯅꯦ ꯃꯥꯁꯨ ꯃꯥꯢ ꯀꯥꯏ ꯀꯥꯏꯗ ꯄꯩꯁꯥ ꯄꯥꯏꯔꯦꯅꯣ ꯈꯪꯗ꯭ꯔꯦ꯫
ꯍꯥꯟ ꯍꯥꯟꯗꯛ ꯀꯩ ꯀꯌꯥ ꯀꯌꯥ ꯑ ꯆꯪꯕ꯭ꯔꯥ ꯀꯨꯟ ꯌꯧꯕ꯭ꯔꯥ꯫
ꯏꯁ ꯀꯨꯟꯌꯧꯗꯦꯍꯦ ꯇ꯭ꯔꯥꯍꯨꯝ ꯉꯥꯛꯇꯅꯦ꯫
ꯑꯁ ꯀꯩꯒꯤꯅꯣ ꯌꯥꯝ
ꯐꯔꯁ ꯏꯌꯥꯔꯗꯗꯤ ꯑꯈꯣꯏ ꯀꯩꯅꯣ ꯊꯝꯃꯦꯕ ꯍꯣꯁꯇꯦꯜ ꯐꯣꯝ꯫
ꯑ
ꯑꯗꯨꯒꯤ ꯑꯩꯠꯇꯤꯟꯗꯤ ꯆꯪꯉꯦꯕ꯫
ꯑꯗꯣ ꯍꯟꯗꯛꯁꯦ ꯍꯣꯁꯇꯦꯜ ꯐꯣꯝꯁꯦ ꯈꯔ ꯂꯨꯕ꯭ꯔꯥ꯫
ꯊꯝꯕ ꯌꯥꯗꯕ
ꯀꯩꯒꯤ
ꯁꯇꯦꯜ ꯍꯣꯁꯇꯦꯜ ꯑꯣꯏꯔꯁꯨ ꯗꯤ ꯑꯦꯝꯒꯤ ꯍꯣꯁꯇꯦꯜ ꯂꯩꯇꯕꯁꯤꯡꯒꯤꯁꯤꯁꯨ ꯊꯝꯕ ꯌꯥꯗꯦ꯫ ꯑꯈꯣꯏ ꯑꯈꯣꯏꯁꯨ ꯍꯣꯁꯇꯦꯜ ꯐꯣꯝ ꯂꯩꯔꯒ ꯀꯩꯅꯣ ꯄ꯭ꯔꯤꯟꯁꯤꯄꯥꯜꯒꯤ ꯁꯣꯏꯐꯥꯎ ꯍꯥꯞꯔꯒ ꯊꯥꯖꯤꯟꯕꯅꯦꯕ ꯂꯥꯁ ꯏꯌꯥꯔꯗꯣ꯫
ꯑ
ꯗꯨ ꯑꯣꯏꯔꯁꯨ ꯔꯤꯖꯦꯛ ꯆꯠꯂꯦꯕ
ꯗꯤ ꯑꯦꯝꯒꯤ ꯂꯧꯔꯒ
ꯎꯝ ꯗꯤ ꯑꯦꯝꯒꯤꯗꯤ ꯅꯠꯇꯦ ꯑꯗꯨꯑꯣꯏꯔꯁꯨ ꯄ꯭ꯔꯤꯟꯁꯤꯄꯥꯜꯗꯒꯤ ꯁꯣꯏ ꯂꯧꯔꯒ ꯄ꯭ꯔꯤꯟꯁꯤꯄꯥꯜꯁꯨ ꯍꯥꯞꯄꯦꯗꯅ ꯗꯤ ꯑꯦꯝꯒꯤ꯫ ꯑꯗꯨꯒ ꯊꯥꯖꯤꯟꯕꯅꯦꯕ ꯑꯗꯨ ꯆꯪꯗꯤ ꯆꯪꯉꯦ ꯍꯣꯏ꯫
ꯀꯌꯥ ꯀꯌꯥ ꯂꯧꯕ꯭ꯔꯥ ꯄ꯭ꯔꯤꯟꯁꯤꯄꯥꯜꯅ꯫
ꯑꯦ ꯄ꯭ꯔꯤꯟꯁꯤꯄꯥꯜꯅꯗꯤ ꯂꯥꯎꯗꯦ ꯄ꯭ꯔꯤꯟꯁꯤꯄꯥꯜꯅꯗꯤ ꯂꯥꯎꯗꯦ꯫
ꯈꯪꯗ꯭ꯔꯦꯗ ꯑꯩꯁ ꯑ
ꯊꯨꯒꯤ
ꯑꯩꯁꯨ ꯑꯗꯨꯗꯤ ꯍꯟꯗꯛꯁꯦ ꯇ ꯂꯩꯕ ꯁꯥꯁꯤꯔꯥ ꯈꯪꯗꯦꯅꯦ꯫
ꯅꯪ ꯎꯝ ꯔꯦꯟ ꯂꯩꯔꯔꯣꯏ ꯑꯗꯨꯒ ꯑꯁ ꯅꯣꯏ ꯀꯩꯅꯣꯗ ꯗꯨꯝ ꯂꯩꯔꯅꯤ꯫
ꯂꯩꯔꯅꯤ ꯎꯝ ꯍꯣꯏ ꯗꯥꯛ ꯆꯍꯤꯒꯤ ꯑꯣꯏꯅꯗꯤ ꯁꯤꯗ ꯂꯩꯒꯗꯕꯗꯤ ꯃꯥꯜꯂꯦ꯫ ꯃꯊꯪ ꯌꯤꯒꯤꯁꯤꯗ ꯍꯣꯡꯁꯤꯔꯥꯅ ꯈꯟꯕ꯫
ꯂꯩꯕ ꯃꯐꯝ ꯂꯩꯔꯗꯤ ꯅꯨꯡ ꯗꯨꯅ ꯍꯦꯟꯅ ꯐꯩꯌꯦꯗ꯫
ꯐꯥꯗꯤ ꯐꯥꯑꯦ ꯑꯗꯣ
ꯄꯩꯁꯥꯁꯨ ꯀꯩꯅꯣ ꯇꯧꯋꯦꯕ
ꯎꯝ
ꯑꯩꯁꯨ ꯍꯟꯗꯥꯛ ꯆꯍꯤꯗꯤ ꯊꯕꯛ ꯇꯧꯁꯤꯔꯥꯅ ꯈꯟꯕꯀꯣ
ꯑꯣ
ꯑꯗꯨꯒ ꯃꯊꯥꯡ ꯆꯍꯤꯗꯨꯅ ꯑꯦꯛꯖꯥꯝ ꯀꯩꯀꯥ ꯀꯣꯆꯤꯡ ꯂꯧꯔꯒ ꯇꯧꯁꯤꯔꯥꯅ ꯈꯟꯕ꯫
ꯑꯁ ꯑꯗꯨꯒꯤꯗꯨꯗꯤ ꯈ꯭ꯔ ꯂꯨꯒꯅꯤꯍꯦ꯫ ꯆꯤꯡ ꯂꯥꯎꯁꯦ ꯀꯔꯤ ꯑꯦꯛꯖꯥꯝꯒꯤꯅꯣ꯫
ꯆꯦꯅꯔꯦꯜꯒꯤ ꯗꯨꯝ ꯇꯧꯔꯒꯦꯗ
ꯑꯗꯣ ꯃꯆꯥ ꯃꯆꯥ ꯑꯣꯏꯔꯁꯨ ꯌꯥꯏ ꯍꯥꯏꯔꯒ ꯌꯥꯏ ꯑꯗꯣ ꯈꯔ ꯆꯥꯎ ꯖꯤꯗꯤ ꯅꯠꯇ꯭ꯔꯗꯤ ꯇꯤ ꯑꯦꯁ ꯐꯥꯎꯕ ꯂꯨꯕꯅꯦ꯫ ꯖꯤꯗꯤꯁꯦ ꯈ꯭ꯋꯥꯏꯗ ꯂꯥꯏꯕ ꯑꯣꯏꯈ꯭ꯔꯦ ꯍꯧꯖꯤꯛꯇꯤ꯫
ꯑꯁ ꯑꯦꯛꯖꯥꯝ ꯑꯁ ꯀꯝꯄꯤꯇꯤꯇꯤꯞ ꯑꯦꯛꯖꯥꯝꯁꯦ ꯌꯥꯝ ꯂꯨꯕꯥꯟꯗ꯫ ꯈꯣꯏ ꯏꯟꯗꯤꯌꯥꯁꯦ ꯄꯣꯄꯨꯂꯦꯁꯟ ꯌꯥꯝꯃꯟꯕꯒꯤꯀꯣ
ꯑꯗꯨ ꯑꯣꯏꯔꯁꯨ ꯑꯈꯣꯏ ꯑꯦꯁ ꯇꯤ ꯑꯣꯏꯕꯁꯦ
ꯎꯝ
ꯌꯥꯝꯅꯗꯤ ꯀꯥꯟꯅꯕꯅꯤꯀꯣ ꯑꯩꯈꯣꯏꯁꯦ ꯍꯧꯖꯤꯛ ꯀꯝꯄꯤꯇꯤꯤ ꯑꯦꯛꯇꯤꯞ ꯑꯣꯏꯌꯦ ꯍꯥꯏꯔꯤꯕꯁꯦ ꯑꯩꯈꯣꯏ ꯑꯦꯁ ꯇꯤ ꯃꯁꯦꯜꯗꯅꯦꯕ
ꯎꯝ
ꯑꯇꯣꯞꯄ ꯃꯁꯦꯜꯒ ꯅꯠꯇꯦꯕ ꯌꯨ ꯄꯤ ꯑꯦꯁ ꯁꯤꯁꯨ ꯈ꯭ꯋꯥꯏꯗꯒꯤ ꯀꯩꯅꯣ ꯇꯧꯕ ꯂꯨꯕ ꯑꯦꯛꯖꯥꯝ ꯑꯣꯏꯖꯔꯒꯁꯨ ꯑꯦꯁ ꯇꯤ ꯃꯅꯨꯡꯗꯅꯦꯕ ꯀꯝꯄꯤꯂꯤꯠ ꯑꯣꯏꯔꯤꯁꯦ
ꯑꯗꯨ ꯑꯗꯨꯅꯤ ꯑꯗꯨꯕꯨꯗꯤꯠ ꯆꯣ
ꯈꯔ ꯊꯣꯛꯂꯛꯄꯗꯣ ꯑꯗꯨ ꯑꯗꯨꯅ ꯖꯦꯅꯦꯔꯦꯜꯗ ꯆꯥꯟꯕ ꯋꯥꯅꯦꯕ
ꯎꯝ
ꯑꯦꯁ ꯇꯤꯗꯤ ꯃꯣꯏꯅ ꯆꯪꯕ ꯌꯥꯗꯦꯅ ꯍꯩꯁꯤꯡꯕ ꯃꯤꯌꯥꯝꯁꯤꯡꯗꯣ꯫
ꯑ ꯍꯣꯏ ꯍꯣꯏ ꯑꯩꯈꯣꯏꯅꯗꯤ ꯍꯥꯏꯔꯗꯤ ꯖꯦꯟꯗꯦꯜ ꯆꯪꯕ ꯌꯥꯏꯕ꯫
ꯑ ꯍꯣꯏꯅꯗꯤ ꯖꯦꯟꯔꯜ ꯆꯪꯕ ꯌꯥꯕ ꯃꯣꯏꯅꯗꯤ ꯑꯩꯈꯣꯏꯒꯤ ꯀꯣꯇꯥꯗ ꯆꯪꯕ ꯌꯥꯗꯕ ꯗꫭ ꯀꯝꯄꯤ ꯇꯤꯁꯟꯗꯣ ꯑꯩꯈꯣꯏ ꯃꯁꯦꯜ ꯑꯩꯈꯣꯏ ꯃꯁꯦꯜꯅꯦꯕ ꯑꯗꫭ ꯍꯥꯏꯔꯒꯗꯤ ꯀ꯭ꯌꯥꯝꯅ ꯂꯨꯕꯗꯤ ꯅꯠꯇꯦꯗ꯫
ꯎꯝ꯫
ꯇꯣꯞꯄ ꯀꯟꯇ꯭ꯔꯤꯒꯁꯨ ꯑꯗꯨꯝ ꯆꯠꯂꯗꯤ ꯑꯗꯨꯝ ꯑꯗꯨꯃꯥꯏꯅ ꯇꯧꯒꯅꯤꯕ꯫
ꯎꯝ ꯑꯁ ꯑꯩꯈꯣꯏꯅ ꯈꯔ ꯀꯣꯃꯤꯠꯃꯦꯟ ꯇꯧꯔꯒ
ꯑꯥ ꯀꯃꯤꯠꯃꯦꯟ ꯑꯗꯨꯒ ꯑꯩꯈꯣꯏꯒꯤ ꯍꯧꯔꯛꯐꯝꯗꯣ ꯑꯉꯥꯡ ꯑꯣꯏꯔꯤꯉꯩꯗꯒꯤ꯫ ꯑꯈꯣꯏꯗꯤ ꯑꯈꯣꯏꯒꯤ ꯁꯦꯂꯦꯕꯁ ꯈꯪꯗꯕꯤꯗ ꯑꯗꯨꯝ ꯄꯥꯁ ꯇꯧꯔꯒ ꯀꯥꯔꯛꯏꯕ꯫
ꯑꯗꯨꯅꯦ꯫
ꯄꯥꯁ ꯃꯤꯡꯈꯛꯀꯤ ꯄꯥꯁ ꯑꯣꯏꯅꯦꯕ ꯑꯗꯨꯒꯤ꯫ ꯑꯩꯈꯣꯏ ꯑꯩꯈꯣꯏꯅ ꯀꯩꯅꯣ ꯉꯝꯔꯗꯤ ꯀ꯭ꯂꯥꯁ ꯁꯤꯛꯁ ꯗꯒꯤ ꯀꯣ ꯑꯗꯨꯝ ꯕꯦꯁꯤꯛꯗꯣ ꯑꯗꯨꯝ ꯄꯥꯕ ꯌꯥꯏꯑꯦꯕ ꯎꯝ꯫ ꯑꯗꯣ ꯑꯁ ꯃꯩꯇꯩ ꯃꯆꯥꯁꯤꯡ ꯑꯩꯈꯣꯏ ꯀ꯭ꯂꯥꯁꯃꯦꯠ ꯂꯣꯏꯔꯛꯄꯁꯤꯡꯗꯤ ꯑꯁ ꯌꯥꯝ ꯂꯥꯡꯉꯒꯁꯨ ꯀ꯭ꯂꯥꯁꯇ ꯌꯥꯝ ꯂꯥꯡꯉꯒꯁꯨ ꯂꯥꯏꯔꯤꯛꯇꯤ ꯌꯥꯝ ꯍꯩꯕ ꯉꯥꯛꯇꯅꯤꯅꯦ꯫
ꯎꯝ꯫
ꯈ꯭ꯋꯥꯏꯗ ꯂꯥꯡꯕ ꯅꯨꯄꯥꯁꯤꯡꯁꯦ ꯔꯦꯡ ꯋꯥꯟ ꯔꯦꯡ ꯇꯨ ꯑꯗꯨꯝ ꯂꯥꯛꯄꯅꯦꯕ꯫
ꯑꯣ꯫
ꯀ꯭ꯂꯥꯁꯇꯁꯨ ꯑꯗꯨꯝ ꯗꯤꯁꯇꯔꯕ ꯇꯧꯔꯒ ꯂꯩ ꯂꯩꯒꯅꯤ ꯑꯣꯖꯥꯅ ꯍꯪꯕꯗꯨꯗ ꯑꯗꯨꯝ ꯈꯨꯝꯂꯀꯅꯤ꯫
ꯎꯝ꯫
ꯃꫭꯏ ꯑꯈꯣꯏꯁꯨ ꯀꯣꯆꯤꯡ ꯐꯖꯅ ꯑꯉꯥꯡ ꯑꯣꯏꯔꯤꯉꯩꯗꯒꯤ ꯌꯨꯝ ꯌꯨꯝꯗ ꯑꯣꯖꯥ ꯀꯧꯁꯤꯜꯂꯛꯑꯒ ꯇꯧꯕꯅꯤꯀꫭ꯫
ꯑꯈꯣꯏꯗꯤ ꯑꯗꯨꯒꯨꯝꯕ ꯀꯩꯅꯣꯗꯣ ꯈꯨꯗꯣꯡ ꯆꯥꯕꯗꯣ ꯂꯩꯇ꯭ꯔꯦꯕ꯫ ꯑꯌꯥꯝꯕ ꯂꯥꯏꯔꯕ ꯌꯨꯝꯗꯒꯤꯁꯨ ꯍꯧꯔꯛꯄꯅꯤꯅꯀꯣ꯫